ꯇꯥꯏ ꯀꯣ ꯑꯥ ꯍꯣꯏ ꯇꯥꯏꯑꯦ ꯀꯔꯤ ꯇꯧꯔꯒ ꯂꯩꯕ꯭ꯔꯣ
ꯀꯩꯁꯤ ꯇꯧꯕꯗꯗ ꯀꯩꯅꯣ ꯑꯗꯨ ꯑꯦꯐꯇꯅꯒ ꯃꯔ ꯃꯒ ꯀꯩꯅꯩꯅ ꯇ
ꯑꯣ ꯆꯪꯗꯤ ꯆꯥꯔꯕꯣ
ꯌꯥꯗ꯭ꯔꯔꯤꯗ ꯉꯜꯂꯤꯗ
ꯆꯈ꯭ꯔꯦꯗ ꯑꯩꯈꯣꯏꯗꯤ
ꯑꯣ ꯀꯩꯁꯪ ꯑꯣꯏꯅ ꯆꯒꯦ
ꯑꯦ ꯑꯩꯈꯣꯏ ꯉꯁꯤ ꯁꯣꯏꯕꯨꯝ ꯆꯥꯏ ꯐ꯭ꯔꯦꯁ ꯁꯣꯏꯕꯨꯝꯗꯣ
ꯑ ꯍꯥꯎꯅꯤꯅꯦ ꯑꯗꯨꯗꯤ
ꯍꯣꯏꯅꯦ ꯍ ꯍꯋ ꯃꯨ ꯀ ꯆꯅꯤꯡꯉꯦ
ꯃꯨꯀ ꯆꯥꯎꯅꯥ ꯑꯗꯨꯨꯗꯤ ꯋꯥ ꯑꯣꯟ ꯇ ꯑꯦ ꯑꯅꯤ ꯍ ꯆꯅꯦ
ꯑ ꯅꯣꯏꯗꯤ ꯀꯔꯤ ꯏꯟꯁꯥꯡ ꯆꯥꯒꯦ ꯇꯧꯕꯅꯣ
ꯑ ꯑꯩꯈꯣꯏꯁꯦ ꯊꯣꯡꯉꯒ ꯂꯣꯏꯔꯝꯃꯦ
ꯎꯝ ꯑꯣ ꯑ ꯍꯧꯅꯤꯅꯦ ꯑꯗꯨꯗꯤ
ꯆꯥꯡꯂꯗ
ꯍꯧꯥꯎꯅꯤ ꯍꯥꯎꯅꯤ ꯆꯤꯛꯀꯟꯗꯤ ꯍꯧꯠꯇꯕ ꯂꯩꯔꯣꯏ ꯑꯩꯈꯣꯏꯒꯤꯁꯤ
ꯑꯣꯏꯗꯤ ꯑꯣꯏꯔꯝꯒꯅꯤ ꯍꯣꯏ ꯑꯗꯣ ꯍꯥꯟꯅ ꯆꯥꯕ ꯇꯥꯔꯦꯅ
ꯆꯥꯅꯤꯡꯗ꯭ꯔꯤꯕ꯭ꯔꯣ ꯅꯪꯗꯤ
ꯍꯛꯇ ꯈꯔꯗꯤ ꯉꯜ ꯂꯩꯗ
ꯄꯨꯡꯁꯦꯗ ꯑꯗꯨꯝ ꯆꯥꯕ꯭ꯔꯣ
ꯍꯣꯏ ꯇ ꯑꯕꯁꯤ ꯌꯥꯕ
ꯎꯝ ꯑꯩꯈꯣꯏꯗꯤ ꯑꯗꯨꯝ ꯑꯩꯠꯀꯨꯝꯕ ꯥꯔꯗꯤ ꯑꯗꯨꯝ ꯆꯠꯈ꯭ꯔꯅꯤꯗ
ꯑꯥ
ꯇꯧꯗꯉꯥꯏꯗ ꯑꯗꯨꯝ ꯆꯥꯕꯅꯤ ꯔꯈꯦ
ꯑ ꯍꯧꯖꯤꯛ
ꯍꯥ
ꯊꯕ ꯀ꯭ꯔꯣ
ꯅꯠꯇꯦ ꯆꯥꯛꯀꯗꯣ ꯀ ꯍꯧꯖꯤꯛꯔꯤ ꯊꯥꯕ ꯁ ꯀꯅꯣ ꯑꯁꯨ ꯅꯎꯁꯨ ꯂꯣꯏꯣꯏꯔꯦ ꯀꯣ
ꯎꯝ ꯑꯩꯗꯤ ꯊꯕꯛ ꯆꯠꯇꯦꯔꯥꯅ ꯈꯟꯕ
ꯑꯥ ꯅꯪ ꯃꯄꯥꯟꯗ ꯂꯩꯕ꯭ꯔꯥ
ꯈꯪꯉꯗ ꯃꯄꯥꯟꯗ ꯂꯩꯌꯦ ꯍꯥꯏꯕ ꯇꯥꯔꯦ ꯍꯣꯏ
ꯑꯣ ꯑꯗꯨꯒꯤ ꯑꯣꯏꯔꯝꯃꯦ
ꯎꯝ ꯑꯗꯨꯒꯤꯅꯤ ꯆꯥꯛꯁꯨ ꯍꯧꯖꯤꯛꯁꯤ ꯆꯥꯟꯅꯗꯕꯅꯦꯕ ꯑꯁꯤꯗꯗꯤ
ꯑ ꯍꯣꯏ
ꯑꯗꯨꯒꯤ ꯉꯁꯤꯗꯤ ꯀꯥꯏ ꯆꯠꯂꯦ ꯑꯗꯨ ꯌꯨꯝꯗ ꯑꯗꯨꯝ ꯂꯩꯕ꯭ꯔꯣ
ꯍꯣꯏ ꯉꯁꯤ ꯑꯁ ꯑꯩꯒꯤ ꯁꯟꯗꯦ ꯃꯥꯟꯗ꯭ꯔꯦ ꯑꯩꯈꯣꯏ ꯀꯔꯤꯅꯣꯁꯨ ꯆꯠꯇꯕꯒꯤꯀꯣ ꯌꯨꯝꯗ ꯑꯗꯨꯝ ꯂꯩꯔꯒ ꯃꯇꯝꯗꯣ ꯇꯥꯈ꯭ꯔꯦ ꯇꯤꯚꯤ ꯌꯦꯡꯉꯦ ꯀꯔꯤ ꯀꯔꯤ ꯇꯧꯔꯒꯀꯣ
ꯎꯥ ꯗ ꯂꯥꯛ ꯀꯅ ꯊꯗ ꯂꯥꯛ ꯅꯨꯡꯉꯥꯏꯕꯅꯦ
ꯑꯁ ꯌꯨꯝꯗ ꯂꯩꯕꯗꯣ ꯃꯇꯝ ꯆꯠꯄꯗꯤ ꯈꯪꯗꯦꯀꯣ
ꯎꯝ ꯑꯗꯨꯗ
ꯊꯕꯛ ꯇꯧꯔꯗꯤ ꯑꯩꯈꯣꯏ ꯊꯕꯛ ꯀꯌꯥ ꯑꯗꯨꯝ ꯇꯧꯕ ꯂꯣꯏꯔꯦꯅ ꯂꯣꯏ ꯂꯣꯏꯕ ꯐꯪꯉꯤꯅ ꯑꯗꯨ ꯌꯨꯝꯗ ꯂꯩꯔꯗꯤ ꯑꯗꯨꯝ ꯂꯩꯒꯅꯤ ꯊꯕꯛ ꯀꯔꯤꯃꯠꯇ ꯇꯧꯔꯣꯏ ꯃꯇꯝ ꯑꯗꯨꯝ ꯆꯪꯉꯦꯕ
ꯎꯝ ꯃꯥꯅꯦ
ꯑꯩꯅ ꯅꯪꯕꯨ ꯀꯣꯜ ꯇꯧꯔꯒ ꯅꯪꯒꯤ ꯀꯣꯜꯗꯣ ꯆꯠꯇꯦꯅꯦ ꯑꯩꯒꯤ ꯐꯣꯟꯁꯦ ꯈꯪꯗꯦ ꯑꯗꯨ ꯑꯦꯔꯔ ꯑꯩꯅ ꯅꯪꯉꯣꯟꯗ ꯊꯥꯈ꯭ꯔꯦꯅ
ꯑꯥ ꯑꯦ ꯅꯪ ꯊꯥꯔꯛꯄ ꯑꯦꯔꯗ ꯌꯦꯡꯍꯧꯗ꯭ꯔꯦ
ꯑꯥ ꯑꯩꯅ ꯎꯝ ꯑꯩ ꯉꯁꯤ ꯀꯣ ꯀꯔꯤ ꯑꯃꯠꯇ ꯂꯧꯗꯦ ꯍꯧꯖꯤꯛ ꯉꯛꯇꯀꯣ ꯀꯣ ꯑꯅꯤ ꯅꯪꯅ ꯑꯩꯒꯤ ꯀꯣ ꯑꯅꯤꯅꯦ ꯁꯦꯀꯦꯟ ꯁꯦꯀꯦꯟ ꯀꯣꯜꯅꯦ ꯔꯤꯁꯤꯞꯇꯣ ꯑꯩ ꯑꯩꯒꯤ ꯔꯤꯁꯤꯞ ꯇꯧꯕ ꯌꯥꯗꯕ ꯃꯤ ꯂꯣꯏꯅꯃꯛ ꯔꯤꯁꯤꯞ ꯔꯤꯁꯤꯞ ꯇꯧꯕ ꯌꯥꯕ꯭ꯔꯥ ꯌꯥꯕ꯭ꯔꯥ ꯍꯥꯏꯅꯣ ꯌꯥꯝ ꯍꯥꯡꯉꯦꯕ ꯑꯗꯨ ꯃꯣꯏꯅ ꯀ ꯍꯣꯏ ꯐꯕ ꯃꯣꯏꯅ ꯇꯧꯔꯛꯄ ꯀꯥꯟꯗ ꯑꯗꯨꯝ ꯔꯤꯉꯡ ꯔꯤꯉꯡ ꯆꯠꯂꯒ ꯀꯣ ꯑꯩꯗꯣ ꯑꯦꯟꯁꯔ ꯇꯧꯕ ꯌꯥꯗꯕ ꯑꯗꯨꯒ ꯃꯔꯛ ꯃꯔꯛꯇꯗꯤ ꯑꯗꯨꯝ ꯖꯣꯏꯅꯤꯡ ꯀꯣ ꯖꯣꯏꯅꯤꯡ ꯀꯣ ꯍꯥꯏꯔꯒ ꯆꯠꯇꯕꯀꯣ ꯑꯗꯨꯒꯤ ꯑꯩꯁꯦ ꯉꯁꯤ ꯋꯥꯔꯤ ꯀꯅꯥꯃꯇ ꯁꯥꯗ꯭ꯔꯤ ꯅꯪꯅ ꯑꯍ ꯅꯪꯅ ꯁꯦꯀꯦꯅꯤ ꯑꯍꯥꯟꯕꯗꯤ ꯃꯤ ꯑꯃꯕꯨ ꯁꯥꯈ꯭ꯔꯦ
ꯑ ꯏꯗꯤ ꯑ ꯄꯨꯡ ꯑꯦꯂꯚꯦꯟ ꯇꯨꯋꯦꯜꯚ ꯐꯥꯎꯗꯤ ꯇꯧꯔꯝꯒꯅꯤ ꯑꯃꯨꯛ ꯇꯨꯝꯃꯦ ꯑ ꯍꯧꯖꯤꯛ ꯍꯧꯒꯠꯂꯒ ꯅꯪꯉꯣꯟꯗ ꯑꯍꯥꯟꯕ ꯑꯣꯏꯔꯝꯕꯅꯤ ꯍꯔꯀꯥꯂ
ꯅꯪꯗꯤ ꯍꯧꯖꯤꯛꯇ ꯍꯧꯒꯠꯄ꯭ꯔꯥ
ꯀꯨꯏ ꯗꯦꯗꯥ ꯍꯣꯏ
ꯑꯣ ꯑꯗꯨ ꯅꯪ ꯏꯚꯅꯤꯡ ꯁꯤꯞꯒꯨꯝꯕ ꯇꯧꯔ ꯃꯥꯜꯂꯦꯅꯦꯀꯣ
ꯍꯧꯖꯤ ꯎ ꯅꯒꯕꯗ ꯆꯀꯅꯦꯃꯣ
ꯑꯣ ꯅꯪ ꯕꯤ ꯄꯤ ꯑꯣꯒꯨꯝꯕꯅ ꯂꯩꯕ ꯑꯣꯏꯔꯝꯒꯅꯤꯀꯣ
ꯍꯣꯏ ꯆ ꯑꯗꯨꯒꯤꯅꯤ
ꯑꯍꯣꯏ ꯍꯣꯏ ꯍꯣꯏ ꯑꯗꯨ ꯅꯨꯡꯉꯥꯏꯕꯅꯤꯗ ꯃꯔꯛ ꯀꯔꯤꯅꯣ ꯑꯩꯈꯣꯏꯒꯤ ꯄ꯭ꯔꯥꯏꯝ ꯇꯥꯏꯝꯗ ꯇꯧꯕꯁꯦ ꯅꯨꯡꯉꯥꯏꯕꯅꯤ ꯑꯩꯁꯨ ꯇꯧꯔꯝꯃꯦ ꯅꯍꯥꯟ ꯎꯝ
ꯑꯗꯤ ꯅꯅꯨꯡꯉꯥꯏꯗꯣ ꯑꯩꯁꯦ ꯁꯟꯗ ꯑꯣ ꯂꯧꯅꯕꯅ ꯄꯤꯕꯅꯦꯕ ꯃꯤ ꯑꯃꯅ ꯌꯥꯗꯕ ꯑꯗꯨꯒ ꯃꯥꯒꯤꯁꯦ ꯄ꯭ꯔꯣꯕ꯭ꯂꯦꯝ ꯑꯃ ꯊꯣꯛꯍꯟꯕ ꯑꯗꯨꯒꯤ ꯃꯥꯕꯨ ꯑꯁꯤ ꯃꯇꯝꯗ ꯊꯝꯃꯔꯣꯏ ꯅꯪ ꯃꯥꯒꯤ ꯀꯩꯅꯣ ꯁꯤꯐ ꯇꯥꯏꯃꯤꯡ ꯀꯩ ꯀꯩꯅꯣ ꯂꯣꯏꯅꯃꯛ ꯑꯦꯛꯆꯦꯟꯖ ꯇꯧꯔꯣꯅ ꯑꯦꯛꯆꯦꯟꯖ ꯇꯧꯔꯣꯅ ꯄꯤꯕ ꯑꯗꯨ ꯑꯩ ꯃꯥꯒꯤ ꯂꯧꯕꯅꯦꯕ ꯑꯗꯨꯒꯤ ꯑꯩ ꯐ꯭ꯔꯥꯏꯗꯦ ꯁꯇꯔꯗꯦ ꯑꯃꯨꯛ ꯑꯣꯏꯈ꯭ꯔꯦꯕ ꯑꯗꯨꯗꯒꯅꯦ ꯑꯩ ꯁꯟꯗꯦꯗꯗꯤ ꯊꯕꯛꯇꯤ ꯁꯨꯅꯤꯡꯗꯕꯅꯦꯕ
ꯎꯝ
ꯆꯠꯅꯤꯡꯉꯦ
ꯎꯝ
ꯑꯗꯨꯒꯤ ꯉꯁꯤꯗꯤ ꯆꯥꯁꯨ ꯆꯥꯕ ꯐꯪꯗ꯭ꯔꯦ ꯏꯄꯥꯏ ꯂꯩꯇꯦ
ꯍꯣꯏ ꯃꯇꯝ ꯈꯔ ꯇꯧꯔꯒ ꯑꯇꯣꯞꯄꯗ ꯁꯤꯞ ꯇꯧꯔꯅꯦ ꯍꯥꯏꯕꯗꯤ ꯁꯦꯇꯔꯗꯦ ꯁꯟꯗꯦ ꯐꯤꯛꯁ ꯑꯣꯏꯕꯒꯨꯝꯕꯗ
ꯎꯝ ꯇꯧꯁꯤꯔꯣꯅ ꯈꯟꯕꯅꯤ ꯈꯪꯗꯦ ꯌꯦꯡꯕ ꯇꯥꯔꯦ
ꯎꯝ ꯑꯗꯨ ꯑꯇꯣꯞꯄꯗ ꯌꯦꯡꯂꯡꯒ ꯑꯗꯨꯝ ꯔꯤꯖꯥꯏꯟ ꯇꯧꯕ ꯌꯥꯏꯅ
ꯑ ꯍꯧꯖꯤꯛ ꯐ ꯍꯧꯖꯤꯛꯁꯤ ꯑꯁ ꯃꯤꯁꯦ ꯃꯣꯏꯁꯦ ꯍꯥꯏꯌꯦꯔ ꯇꯧꯒꯗꯧꯕꯩꯒꯤꯀꯣ
ꯎꯝ
ꯔꯤꯖꯥꯏꯅꯦꯁꯟ ꯂꯦꯇꯔꯁꯨ ꯃꯣꯏꯁꯦ ꯑꯦꯛꯁꯦꯞ ꯇꯧꯗꯦꯅꯦ ꯍꯧꯖꯤꯛꯐꯥꯎ ꯑꯗꯨꯗꯒꯤ ꯍꯣꯏ ꯁꯥꯎꯕꯅꯤꯁꯇꯥꯕꯁꯤꯡ
ꯑꯣ
ꯃꯣꯏꯁꯤ ꯆꯠꯍꯟꯗꯕꯗꯣ
ꯎꯝ
ꯃꯇꯝ ꯍꯧꯖꯤꯛ ꯃꯇꯝ ꯅꯠꯇꯦ ꯉꯥꯏꯍꯥꯛꯇꯪ ꯂꯩꯌꯣꯅ ꯑꯃꯨꯛ ꯑꯗꯨꯝ ꯍꯥꯏꯔꯒ ꯂꯩꯕ
ꯑ ꯑꯗꯨꯗꯤ ꯁꯦꯂꯔꯤ ꯏꯟꯀ꯭ꯔꯤꯖ ꯇꯧꯑꯣ ꯍꯥꯏꯌꯨꯅꯦ
ꯑꯥ ꯑꯗꯨ ꯍꯥꯏꯅꯕꯅꯤ ꯃꯣꯏ ꯂꯣꯏꯅꯃꯛ ꯍꯣꯏ
ꯑꯣ ꯑꯣ
ꯌꯦꯡꯕ ꯇꯥꯔꯦꯗꯅ
ꯎꯝ ꯎꯝ
ꯁꯤ ꯖꯨꯂꯥꯏ ꯐꯥꯎꯗ ꯌꯦꯡꯕ ꯇꯥꯔꯦ ꯅꯠꯇ꯭ꯔꯗꯤ ꯏ ꯏ ꯍꯥꯏ ꯅ ꯇꯥꯔꯗ
ꯎꯝ ꯐꯝꯖꯔ ꯌꯦꯡꯉꯣ ꯂꯦꯇꯔꯒꯨꯝꯕ ꯂꯣꯏꯅꯃꯛ ꯂꯧꯊꯣꯛꯅꯤꯡꯉꯥꯏ ꯇꯧꯑꯣ ꯑꯗꯨꯝ ꯑꯣꯏꯅ ꯂꯩꯌꯣ ꯍꯥꯏꯔꯗꯤ ꯅꯪꯒꯤ ꯑꯄꯥꯝꯕ ꯁꯦꯂꯔꯤꯗꯁꯨ ꯑꯗꯨꯝ ꯍꯥꯏꯅꯕ ꯌꯥꯏ
ꯑꯥ ꯑꯗꯨꯒꯤꯅꯤ ꯍꯥꯏꯒꯦ ꯇꯧꯕꯅꯤ ꯃꯤ ꯂꯣꯏꯅꯃꯛꯁꯨ ꯍꯥꯏꯅꯕꯅꯤ ꯑꯗꯨꯗ ꯈꯪꯗꯦꯅꯦ ꯃꯣꯏ ꯑꯗꯥ ꯗ ꯀꯥꯏ ꯀꯥꯏꯩꯅ ꯈꯪꯗꯦ ꯃꯦꯅꯦꯖꯔꯁꯤ ꯐꯖꯅ ꯊꯕꯛ ꯂꯥꯛꯇꯕ ꯋꯥꯔꯤ ꯁꯥꯒꯦ ꯇꯧ ꯀꯥꯟꯗ ꯑꯩ ꯆꯥꯔꯁꯨ ꯑꯗꯨꯝ ꯕꯤꯖꯤ ꯇꯧꯔꯒ ꯑꯩꯈꯣꯏꯁꯨ ꯊꯕꯛ ꯇꯧꯕꯅꯤꯅ ꯍꯥꯏꯇꯥꯔꯁꯨ ꯃꯇꯝ ꯂꯣꯏꯅꯃꯛ ꯆꯠꯄ ꯃꯇꯝ ꯂꯩꯇꯦꯕ ꯑꯗꯨꯒꯤ ꯐ꯭ꯂꯣꯔꯗ ꯁ꯭ꯂꯣ ꯂꯩꯔꯗꯤ ꯀꯩꯅꯣꯗ ꯃꯅꯦ ꯗ ꯈꯣꯏꯅ ꯑꯗꯨꯝ ꯋꯥꯔꯤ ꯁꯥꯕ ꯌꯥꯏꯅ
ꯎꯝ
ꯀꯩꯅꯣ ꯑꯩꯆꯥꯥꯒꯤ ꯑꯣꯐꯤꯁꯁꯤ ꯈꯔ ꯇꯣꯉꯥꯟꯕꯅꯤꯅ ꯆꯊꯣꯛꯄ ꯃꯇꯝ ꯂꯩꯁꯤꯕ
ꯍꯣꯏ ꯍꯣꯏ ꯑꯣꯏꯔꯝꯒꯅꯤ
ꯌꯦꯉ ꯇꯥꯔ ꯃ ꯂꯥꯛꯑꯀ ꯑꯗ ꯂꯩꯔ ꯑ ꯃꯅꯤ ꯑꯃꯗꯤ ꯊꯥ ꯑꯃ ꯁꯨꯔꯦ ꯃꯥ ꯂꯥꯛꯇꯕꯗꯣ ꯑꯗꯨꯒ ꯑꯃꯨꯛ ꯅꯨꯃꯤꯠ ꯑꯃ ꯑꯅꯤꯒꯨꯝꯕ ꯑꯃꯨꯛ ꯂꯥꯛ ꯍꯥꯏꯔꯒ ꯍꯞꯇꯥ ꯃꯃꯨꯂ ꯍꯥꯏꯗ꯭ꯔꯦ
ꯑꯣꯝ
ꯀꯗ ꯈꯪꯉ ꯃꯥꯁꯦ ꯄ꯭ꯔꯦꯁꯥꯔꯗꯤ ꯈꯔ ꯂꯩꯕꯅꯦꯕ
ꯑꯝ
ꯍꯥꯏꯌꯥꯔ ꯇꯩ ꯏꯁꯇꯥꯐ ꯀꯩ ꯀꯩꯅꯣ ꯋꯥꯠꯄꯒꯤꯀꯣ ꯍꯥꯏꯌꯥ ꯇꯧꯕ ꯃꯇꯝꯁꯨ ꯅꯠꯇꯦ ꯑꯗꯨꯒꯤ ꯍꯌꯥꯔ ꯇꯥꯎꯔ ꯀꯥꯟꯅꯁꯨ ꯃꯤ ꯌꯥꯝꯅ ꯍꯥꯏꯌꯔ ꯇꯧꯗꯦ ꯏꯁꯇꯥꯐꯇꯤ ꯋꯥꯠꯂꯤ ꯑꯗꯨ ꯀꯥꯟꯗ ꯃꯤꯒꯤ ꯈꯔꯅꯁꯨ ꯔꯤꯖꯥꯏꯅꯦꯁꯟ ꯄꯤꯔꯒ ꯂꯩꯔꯦ ꯑꯗꯨꯒꯤꯅꯦꯕ ꯃꯥꯒꯤꯗꯣ
ꯃꯥꯁꯦ ꯀꯣꯛ ꯉꯧꯈ꯭ꯔ ꯃꯥꯟꯅꯩ ꯑꯗꯨꯗꯤ
ꯈꯪꯗꯦ ꯊꯕꯛꯀꯤꯁꯨ
ꯏ ꯍꯣꯏꯒꯤ ꯀꯝꯄꯅꯤ ꯆ ꯈꯪꯗꯦꯅꯦ ꯁꯗꯁꯨ ꯀ ꯌꯥꯝꯗꯕ ꯀꯣ
ꯅꯣꯏ ꯀꯝꯄꯅꯤꯁꯦ ꯑꯆꯧꯕ ꯅꯠꯇ꯭ꯔꯣ ꯆꯥꯎꯧꯗꯕ꯭ꯔꯥ ꯅꯣꯏ ꯀꯄꯅꯤꯦꯄꯦꯛ ꯄꯨꯔꯥ
ꯌꯥꯝ ꯆꯥꯎꯕꯗꯤ ꯅꯠꯇꯦ ꯑꯗꯨ ꯑꯣꯏꯔꯁꯨ ꯈꯔꯗꯤ ꯑꯣꯍꯛ ꯑꯣꯏꯕ
ꯑꯣ ꯑꯣ
ꯅ ꯀꯣ
ꯎꯝ
ꯑꯗꯨ ꯑꯣꯏꯔꯤꯕ ꯌꯨ ꯑꯦꯁ ꯐꯣꯔꯁꯦꯁꯅꯦꯕ ꯃꯣꯏꯒꯤꯗꯣ
ꯑꯣ
ꯁꯨ ꯀꯩꯅꯣꯗ ꯑ ꯀꯩꯅꯣ ꯍꯥꯏꯗꯤ ꯈ ꯃꯤ ꯈꯪꯗꯕꯁꯨ ꯌꯥꯗꯦ ꯈꯔ ꯑꯍꯟ ꯑꯣꯏꯕ ꯑꯩꯈꯣꯏ ꯈꯪꯅꯕ ꯃꯣꯏ ꯃꯇꯝ ꯃꯇꯝꯗꯒꯤ ꯀꯩꯅꯣ ꯑꯗꯨ ꯀꯝꯄꯅꯤꯗꯣ ꯔꯟ ꯇꯧ ꯀꯩꯅꯣ ꯈꯔ ꯑꯣꯜ ꯑꯣꯏꯒꯅꯤ ꯍꯥꯏꯕ ꯃꯣꯏꯒꯤ ꯃꯇꯝꯗꯁꯨ ꯑꯗꯣ ꯍꯧꯖꯤꯛ ꯇꯧꯔꯒ ꯂꯩꯔꯦꯀꯣ
ꯑꯣꯁ ꯀꯔꯤ ꯀꯝꯄꯅꯤꯔꯀꯣ
ꯑ ꯑꯩꯁꯨ ꯁꯤꯗ
ꯍꯣꯏ ꯍꯣꯏ ꯍꯣꯏ ꯍꯣꯏ ꯑꯗꯨꯗꯤ ꯍꯥꯏꯕ ꯌꯥꯗꯦ
ꯗꯣꯀꯨꯃꯦꯟꯁꯤꯡꯗꯣ ꯐꯖꯅ ꯂꯧꯗꯔꯦ ꯑꯩꯁꯨ ꯊꯣꯛ
ꯍꯣꯏ ꯂꯧꯔꯒ ꯊꯣꯛꯀꯗꯕꯅꯦ ꯅꯪꯅ ꯑꯦꯛꯁꯄꯤꯔꯤꯌꯦꯟꯁ ꯀꯣ ꯊ ꯑꯍꯨꯝ ꯆꯝꯔ ꯃꯔꯤꯔꯥ ꯃꯉꯥꯔꯥ ꯇꯔꯨꯛꯔ ꯇꯧꯔꯁꯨ ꯂꯧꯒꯗꯕ ꯅꯠꯇ꯭ꯔꯗꯤ ꯑꯩꯈꯣꯏꯒꯤ ꯃꯥꯡꯕꯀꯣ
ꯅꯠꯇ꯭ꯔꯗꯤ ꯀꯩꯅꯣ ꯇꯧꯕ ꯑꯗꯨꯒꯤ ꯉꯥꯏꯔꯒ ꯂꯩꯕꯅꯤ ꯈꯪꯗꯦ
ꯎꯝ ꯈꯖꯅꯁ ꯋꯥꯔꯤꯔꯤꯁ ꯍꯥꯎ ꯋꯥꯔꯤꯁ ꯈꯔꯒ ꯅꯪꯅ ꯆꯠꯀꯦ ꯍꯥꯏꯕ ꯃꯇꯝꯗꯤ ꯂꯣꯏꯅꯃꯛ ꯄ ꯄꯨꯔꯣ ꯆꯀꯗꯕ ꯑꯗꯨ ꯅ ꯊꯕꯛ ꯇꯧꯕ ꯀꯨꯏ ꯑꯗꯨꯣ ꯏꯕ ꯃꯂꯦ
ꯑꯩ ꯑꯩꯁꯦ ꯆꯍꯤ ꯑꯅꯤꯒꯨꯝꯕ ꯈꯛꯇꯅꯤꯗ
ꯑꯣ ꯆꯍꯤ ꯑꯅꯤꯒꯨꯝꯕ ꯑꯗꯨ ꯁꯦꯝ ꯀꯝꯄꯅꯤꯗ ꯇꯧꯕ꯭ꯔꯥ ꯅꯠꯇ꯭ꯔꯒ ꯑꯇꯣꯞꯄꯗ
ꯑ ꯑꯍꯥꯟꯕꯗꯗꯤ ꯀꯩꯅꯣ ꯁꯚꯦꯟ ꯃꯟ ꯀꯨꯝꯕ ꯑꯃꯨꯛ ꯇꯧꯕꯅꯦ
ꯑꯣ
ꯑ ꯀꯝꯄꯅꯤꯁꯤꯗꯤꯦ ꯋꯥꯟ ꯏꯔꯁꯨ ꯑꯃꯒꯅꯤ
ꯑꯣ
ꯌꯥꯝ ꯃꯤ ꯑꯇꯇꯩꯒꯨꯝꯅ ꯌꯥꯝ ꯀꯨꯏꯕꯗꯤ ꯅꯠꯇꯦ ꯅꯎꯕꯅꯤ
ꯆꯍꯤ ꯑꯃꯒꯕ ꯁ ꯑꯦ ꯑꯩꯗꯤ ꯍꯧꯖꯤꯛꯇꯤ ꯌꯨꯝꯗ ꯂꯩꯈ꯭ꯔꯦ
ꯑꯥ
ꯃ ꯄꯥꯟꯗ ꯀꯨꯏꯅ ꯂꯩꯔꯝꯃꯦꯁꯨ ꯍꯣꯏ
ꯄꯥꯟꯗ ꯂꯩꯕꯁꯨ ꯑꯁ ꯌꯨꯝ ꯆꯠꯅꯤꯡꯉꯥꯏ ꯌꯥꯝ ꯂꯥꯞꯄꯒꯤꯀꯣ
ꯑꯗꯨꯒꯤꯅꯤ ꯑꯩ ꯈꯔ ꯀꯩꯅꯣ ꯍꯟꯗꯛ ꯁꯤ ꯌꯨꯝ ꯆꯠꯀꯦꯔ ꯌꯨꯝ ꯆꯠꯁꯤꯔꯅ ꯑꯃꯨꯛ ꯇꯧꯔꯁꯨ ꯀꯩ ꯀꯩꯅꯣ ꯋꯥꯠꯄꯒꯤꯦ ꯀꯩꯀꯩꯅꯣ ꯇꯧꯕꯒꯤꯦ
ꯎꯝ
ꯆꯥꯟꯁꯁꯨ ꯐꯖꯅ ꯐꯪꯗꯦꯕ
ꯃꯄꯥꯟꯗ ꯂꯩꯕꯅꯨ ꯌꯨꯝ ꯆ ꯄꯝ ꯆꯝ ꯆ ꯄꯪꯆ ꯆꯠꯂꯦ ꯑꯩꯈꯣꯏꯒꯤ ꯁꯦꯚꯤꯡ ꯂꯣꯏꯅ ꯑꯃ ꯆꯠꯀꯅꯤꯀꯣ
ꯁꯦꯚꯤꯡ ꯐꯖꯅ ꯇꯧꯔꯁꯨ ꯀꯣ ꯎꯝ ꯎꯝ ꯐꯖ ꯁꯦꯚꯤꯡ ꯐꯖꯅ ꯇꯧꯔꯁꯨ ꯌꯨꯝ ꯆꯠꯂꯗꯤ ꯄꯩꯁꯥꯗꯣ ꯂꯣꯏꯅꯃꯛ ꯆꯠꯄꯅꯦ
ꯂꯣꯏꯅꯃꯛ ꯆꯠꯈꯤꯅꯤ ꯍꯜꯂꯛꯄ ꯃꯇꯝꯗ ꯑꯃꯕ ꯂꯩꯔꯣꯏ
ꯎ
ꯃꯨꯛꯀ ꯏꯁꯇꯥꯔꯠ ꯇꯧꯅꯤ ꯑꯩꯈꯣꯏ ꯄꯨꯟꯁꯤꯁꯦ ꯑꯗꯨꯝ ꯇꯧꯅꯤ ꯑꯩꯁꯨ ꯃꯄꯥꯟꯗ ꯂꯩꯕ ꯀꯥꯟꯗꯀꯣ
ꯑꯥ
ꯐꯖꯅ ꯑꯦꯛꯁꯄꯤꯔꯤꯌꯦꯟꯁ ꯑꯣꯏꯈ꯭ꯔꯕꯅꯦ ꯆ ꯎꯝꯗꯤ ꯆꯍꯤꯍꯤ ꯇꯔ ꯀꯤ ꯍꯦꯜꯂꯦ ꯏꯂꯦꯚꯦꯟ ꯇꯨꯋꯦꯜꯕ ꯌꯔꯁꯀꯨꯝꯕ ꯑꯗꯨꯝ ꯂꯩꯕꯅꯦ ꯃꯄꯥꯟꯗ ꯀꯨꯏꯔꯦ ꯍꯧꯖꯤ